ꯍꯜꯂꯣ ꯊꯕꯛ ꯆꯠꯂꯤ
ꯒꯥꯔꯤ ꯈꯥꯝꯃꯣ
ꯉꯥꯏꯈꯣ ꯂꯦꯡꯉꯦ
ꯀꯩꯗꯧꯔꯤꯅꯣ
ꯐꯝꯃꯦ ꯐꯝꯃꯒ ꯂꯩꯌꯦ ꯅꯪꯗꯤ
ꯑꯩꯁꯨ ꯐꯝꯕꯅꯦ ꯆꯥꯛ ꯏꯪꯖꯥꯡ ꯆꯥꯔꯕꯣ
ꯆꯥꯔꯦ ꯅꯪꯗꯤ
ꯑꯩꯁꯨ ꯆꯥꯔꯦ ꯀꯔꯤ ꯍꯤꯟꯖꯥꯡ ꯆꯥꯔꯒꯦ
ꯎꯝ ꯇꯤꯟ ꯐꯤꯁ ꯆꯥꯏꯌꯦ ꯅꯪꯗꯤ
ꯑꯁ ꯌꯥꯝ ꯍꯥꯎꯋꯤꯅ ꯅꯪꯗꯤ
ꯎꯝ ꯍꯥꯎꯇꯦꯗ
ꯑꯂꯨꯒ ꯈꯥꯃꯦꯟꯒ ꯆꯥꯏꯑꯦ
ꯍꯥꯎꯕꯅꯦ ꯍꯥꯎꯕꯅꯦ ꯀꯃꯦꯟꯒ ꯑꯂꯨꯒ
ꯏꯁ ꯉꯥ ꯀꯧꯇꯥꯁꯨ ꯍꯥꯎꯇꯦ ꯍꯥꯏꯔꯒ ꯑꯂꯨꯒ ꯈꯥꯃꯦꯟꯒ ꯥꯍꯥꯎꯋꯦ ꯍꯥꯏꯕꯗꯤ ꯀꯔꯤꯔ
ꯅꯣꯡꯄꯗꯤ ꯀꯔꯤꯔ
ꯈꯪꯗꯦ ꯅꯣꯛꯅꯤꯡꯕꯥ ꯅꯣꯛꯅꯤꯡꯗ꯭ꯔꯣ ꯅꯪꯗꯤ
ꯑꯩꯁꯨ ꯅꯣꯛꯅꯤꯡꯉꯦ ꯏꯁ ꯌꯥ ꯌꯥꯅꯤꯀꯣ ꯑꯩꯈꯣꯏꯁꯦ
ꯈꯪꯗꯦꯗ ꯑꯗ
ꯀꯔꯤꯔꯥ ꯑꯩꯕꯨ ꯌꯦꯡꯉꯒ ꯅꯣꯛꯄꯗꯤ ꯀꯔꯤꯔꯥ
ꯀꯥꯏꯂꯩꯒꯦ ꯅꯪ
ꯑꯩꯗꯤ ꯀꯣꯏꯔꯒ ꯂꯩꯌꯦ ꯅꯪꯗꯤ ꯀꯔꯤ ꯂꯩꯕ꯭ꯔꯥ ꯑꯦ ꯀꯔꯤ ꯇꯧꯕ꯭ꯔꯥ
ꯑꯩꯗꯤ ꯐꯝꯃꯒ ꯂꯩꯌꯦ ꯀꯅꯥ ꯀꯅꯥ ꯀꯣꯏꯕ
ꯑꯩꯁ ꯑꯩꯗꯤ ꯍꯧꯖꯤꯛ ꯏꯃꯥꯟꯅꯕꯒ ꯏꯃꯥꯟꯅꯕ ꯑꯃꯒ ꯀꯣꯏꯔꯒ ꯂꯩꯌꯦ ꯅꯪꯗꯤ ꯀꯅꯥꯅꯒꯤꯗ ꯆꯠꯄ꯭ꯔꯥ
ꯑꯩꯖꯨ ꯆꯞ ꯃꯥꯟꯅꯩꯗ
ꯏꯁ ꯀꯔꯤꯒ ꯃꯅꯥꯕ꯭ꯔꯥ ꯑꯦ ꯑꯩꯒꯤ ꯏꯇꯨꯡ ꯍꯥꯏꯅ ꯍꯥꯏꯕ꯭ꯔꯥ ꯅꯪꯗꯣ ꯑꯣꯗꯤ
ꯅꯇꯨꯡ ꯏꯜꯂꯒꯦ ꯍꯥꯏꯕ
ꯑꯣ ꯉꯁꯤ ꯀꯗꯥꯏ ꯆꯠꯀꯦꯔꯥ
ꯁꯟꯗꯦꯅꯤꯅꯥꯀꯣ ꯌꯨꯝꯗ ꯂꯩꯌꯦ ꯅꯪꯗꯤ
ꯑꯩꯁꯨ ꯁꯟꯗꯦꯅꯤꯅꯀꯣ ꯀꯣꯏ ꯂꯦ
ꯀꯅꯥ ꯀꯅꯥ
ꯑꯁ ꯏꯃꯥꯟꯅꯕꯒ ꯏꯃꯥꯟꯅꯕꯒ ꯍꯥꯏꯔꯒ ꯀꯔꯤꯔꯥ
ꯏꯃꯥꯟꯅꯕꯒ ꯏꯃꯥꯟꯅꯕꯒ ꯍꯥꯏꯔꯒ ꯀꯔꯤꯔꯥ ꯍꯥꯏꯅꯦ
ꯑꯁ ꯅꯪꯁꯨ ꯀꯔꯤꯅ
ꯅꯪꯁꯨ ꯀꯔꯤ ꯑꯩꯁꯨ ꯈꯪꯗꯦꯅꯦ
ꯅꯨꯡꯉꯥꯏꯕ꯭ꯔꯣ ꯅꯪ
ꯅꯨꯡꯉꯥꯏꯇꯦꯗ
ꯑꯦꯁ ꯀꯔꯤꯒꯤ ꯅꯨꯡꯉꯥꯏꯇꯕ꯭ꯔ ꯅꯪ ꯅꯨꯡꯉꯥꯏ ꯅꯨꯡꯉꯥꯏꯅ ꯂꯩꯌꯨꯅꯦ
ꯎꯝ ꯈꯪꯗꯦꯅꯦ ꯅꯪꯗꯤ
ꯑꯁ ꯑꯩꯁꯨ ꯑꯩꯁꯨ ꯈꯔ ꯈꯔ ꯅꯨꯡꯉꯥꯏꯌꯦ
ꯎꯝ ꯈꯔ ꯈꯔ ꯈꯔ ꯈꯠꯇ
ꯍꯣꯏ ꯌꯥꯝꯅꯗꯤ ꯅꯨꯡꯉꯥꯏꯇꯦꯗ
ꯈꯔ ꯈꯔꯛ ꯈꯇ ꯅꯨꯉꯥꯏꯒꯅ‌ꯣ ꯌꯥꯝ ꯌꯥꯝ ꯅꯨꯉꯥꯏꯑ‌ꯣꯀꯣ
ꯍꯣꯏ ꯌꯥꯝ ꯌꯥꯝ ꯅꯨꯡꯉꯥꯏꯒꯦꯀꯣ
ꯑꯥ ꯑꯥ ꯌꯥꯝ ꯌꯥꯝ ꯅꯨꯡꯉꯥꯏꯌꯣ ꯅꯨꯡꯉꯥꯏꯔꯤꯕꯣ ꯇꯥꯕ꯭ꯔꯣ
ꯍꯣꯏ ꯇꯥꯏꯌꯦ ꯅꯦꯋꯥꯛ ꯌꯥꯗ꯭ꯔꯕꯣ
ꯅꯪꯒꯤ ꯅꯦꯋꯥꯛꯅ ꯑꯣꯏꯔꯝꯒꯅꯤ
ꯑꯁ ꯍꯨꯖꯤꯛ ꯈꯪꯗꯦ ꯑꯗꯨꯗꯣ ꯑꯗꯨꯗꯣ ꯅꯪ ꯁꯤꯗ ꯊꯣꯂꯛꯈ꯭ꯔꯣ
ꯀ‌ꯣꯞꯄꯤ ꯀ‌ꯣꯞꯄꯤ
ꯇꯣ ꯇꯥꯕ꯭ꯔꯣ ꯇꯧꯔꯗꯝꯅꯤꯅ‌ꯦ